ꯇꯥꯔꯦ ꯀꯩꯗꯧꯔꯝꯃꯤꯅꯣ ꯍꯧꯖꯤꯛꯄꯣ
ꯑꯣ ꯑꯩ ꯊꯣꯏꯗꯣꯛꯄ ꯀꯩꯁꯨ ꯇꯧꯗꯦꯗ ꯍꯜꯂꯛ ꯋꯥꯛꯀꯤꯡ ꯉꯥꯛꯇꯪ ꯆꯠꯂꯨꯕꯅꯦ ꯑꯗꯨꯒ ꯍꯜꯂꯛꯑꯒ ꯕ꯭ꯔꯦꯛꯐꯥꯁ ꯆꯔꯦ ꯕ꯭ꯔꯦꯛꯐꯥꯁ ꯆꯥꯔꯒ ꯑꯗꯨꯝ ꯂꯩꯌꯦ ꯑꯗꯨꯅꯤ ꯍꯧꯖꯤꯛ
ꯑꯣ ꯀꯩꯀꯩ ꯆꯥꯔꯦ ꯕꯥꯁꯇ
ꯕ꯭ꯔꯦꯛꯐꯥꯁꯁꯦ ꯀꯩꯅꯣ ꯇꯧꯔꯦ ꯑ ꯗꯣꯅꯠꯅꯦꯕꯀꯣ ꯆꯥꯛꯍꯥꯎꯒꯤ ꯗꯣꯅꯠ ꯍꯥꯏꯇꯥꯔꯦ ꯆꯥꯛꯍꯥꯎꯒꯤ ꯗꯣꯅꯠ ꯑꯃꯅꯦ ꯁꯪꯒꯣꯝ ꯒ꯭ꯂꯥꯁ ꯑꯃꯒ ꯍꯥꯏꯕꯗꯤ ꯁꯪꯒꯣꯝ ꯆꯥꯗꯨꯒ ꯑꯗꯨꯒ ꯀꯩꯅꯣ ꯑꯃꯒ ꯑ ꯔꯥꯅꯤ ꯀꯦꯛꯀꯤ ꯇꯥꯏꯞꯇ ꯇꯧꯋꯦꯕꯀꯣ ꯑꯗꯨꯁꯨ ꯗꯣꯅꯠꯅ ꯁꯦꯝꯕ ꯔꯥꯅꯤ ꯀꯦꯛꯀꯤ ꯇꯥꯏꯞꯇ ꯇꯧꯕ ꯈꯤꯇꯪꯕꯨꯗꯤ ꯄꯤꯛꯑꯦ ꯃꯥꯅ ꯑꯃꯨꯛ ꯑꯗꯣ ꯑꯗꯨꯃꯥꯏꯅ ꯇꯧꯔꯒ ꯊꯛꯑꯦ ꯑꯗꯨꯒ ꯉꯍꯥ ꯑꯃꯨꯛ ꯁꯨꯝ ꯐꯝꯃꯝꯕꯅꯦꯍꯦ ꯍꯥꯏꯕꯗꯤ ꯐꯧꯕꯒꯤ ꯁꯒꯨ ꯉꯍꯥꯛꯇꯪ ꯋꯥꯏꯗꯅꯀꯣ ꯊꯟꯖꯤꯜꯂꯕꯅꯤꯅ ꯑꯗꯣ ꯅꯪꯗꯤ ꯕ꯭ꯔꯦꯛꯐꯥꯁ ꯀꯩꯀꯥ ꯇꯧꯔꯕ꯭ꯔꯣ ꯅꯠꯇ꯭ꯔꯒ ꯌꯥꯍꯧꯕꯗꯒꯤ ꯀꯩ ꯀꯩ ꯆꯥꯕ ꯊꯛꯄ ꯇꯧꯔꯒꯦ ꯀꯃꯥꯏ ꯇꯧꯒꯦ
ꯕ꯭ꯔꯦꯛꯐꯥꯁꯀꯥ ꯆꯥꯗꯦꯗ ꯑꯩꯈꯣꯏꯗꯤ ꯉꯁꯥꯏ ꯂꯐꯣꯏ ꯈꯔ ꯆꯥꯈꯒꯔꯦ ꯏꯁꯤꯡ ꯈꯔ ꯊꯛꯀꯦ ꯑꯗꯨꯅ ꯂꯣꯏꯔꯦ ꯑꯩꯖꯨ ꯋꯥꯛꯀꯤꯡ ꯆꯠꯂꯨꯕ ꯋꯀꯤꯡ ꯆꯠꯄꯗꯨꯗ ꯏꯩꯅꯧ ꯃꯄꯨꯝ ꯑꯃ ꯇꯥꯔꯝꯃꯦ ꯑꯃꯨꯣꯟꯕ ꯑꯗꯨ ꯗꯨꯝ ꯆꯥꯁꯤꯟꯈꯒꯔꯦ ꯑꯗꯨꯝ ꯍꯥꯏꯕꯗꯤ ꯇꯤꯟ ꯅꯣꯡꯁꯨ ꯐꯖꯅ ꯆꯥꯔꯝꯗ꯭ꯔꯦꯕꯀꯣ ꯑꯗꯨꯃꯥꯏꯅ ꯆꯥꯖꯤꯟꯕꯗꯩ ꯊꯟꯈꯒ꯭ꯔꯦ ꯑꯗꯨꯗꯨꯒ ꯍꯧꯖꯤꯛꯇꯨ ꯆꯥꯛ ꯂꯣꯏꯗ꯭ꯔꯦ ꯑꯩꯈꯣꯏ ꯆꯥꯛ ꯂꯣꯏꯗꯣꯏꯅꯦꯕ ꯑꯩꯈꯣꯏꯅꯎꯄꯥꯗ ꯉꯁꯤ ꯑꯦꯛꯖꯥꯝ ꯆꯠꯀꯗꯕ ꯀꯣꯂꯦꯖ ꯄ꯭ꯔꯦꯇꯤꯀꯜ ꯊꯣꯛꯄꯀꯣ ꯑꯗꯨꯝ ꯄꯨꯡ ꯃꯥꯄꯟ ꯇꯔꯥ ꯁ꯭ꯋꯥꯏ ꯆꯠꯀꯗꯕꯅꯤꯅ ꯆꯥꯛ ꯇꯣ ꯉꯥꯟꯇꯂꯣꯏꯊꯣꯛꯑꯝꯃꯦ ꯑꯗꯨꯝ ꯆꯥꯔꯅꯤ ꯄꯨꯡꯅꯤ ꯄꯥꯟ ꯇꯥꯔꯛꯄ ꯁ꯭ꯋꯥꯏ ꯆꯥꯔꯅꯤ ꯑꯗꯨꯒ ꯂꯣꯏꯁꯤꯟ ꯈꯣꯠꯆꯟꯕ ꯇꯧꯔꯒ ꯃꯥꯄꯟ ꯑꯗꯥꯏ ꯆꯠꯇꯣꯏꯅꯦꯕꯀꯣ ꯃꯥꯗꯣ ꯃꯥ ꯆꯠꯈ꯭ꯔꯅꯤꯗꯨꯗꯨꯒꯤ
ꯑꯣ ꯑꯗꯨꯗꯤ ꯀꯔꯤ ꯆꯥꯛꯄꯨꯗꯤ ꯍꯣꯏ ꯂꯣꯏꯔꯦ ꯍꯥꯏꯔꯦ ꯌꯦꯟꯖꯥꯡꯁꯨ ꯂꯣꯏꯔꯕ꯭ꯔꯣ ꯅꯠꯇ꯭ꯔꯒ ꯑꯥ ꯀꯩ ꯀꯩ ꯃꯊꯦꯜ ꯁꯦ ꯀꯃꯥꯏꯅ ꯊꯣꯡꯒ꯭ꯔꯒꯦ ꯉꯁꯤꯒꯤ ꯌꯦꯟꯖꯥꯡꯅ ꯑꯌꯨꯛꯀꯤ ꯍꯥꯏꯇꯥꯔꯦ ꯅꯪꯅ ꯑꯗꯨꯝ ꯊꯣꯡꯉꯕ꯭ꯔꯣ ꯀꯃꯥꯏ ꯇꯧꯒꯦ
ꯏꯟꯖꯥꯡꯁꯦ ꯍꯋꯥꯏ ꯑꯁꯥꯡꯕꯤ ꯀꯩꯅꯣ ꯊꯣꯡꯒꯦ ꯇꯧꯔꯝꯕ ꯀꯩ ꯍꯥꯏꯒ꯭ꯔꯦ ꯑꯈꯣꯏꯒꯤ ꯑꯁ ꯁꯦꯕꯣꯠꯇꯥ ꯑꯃꯥ ꯑꯈꯣꯏꯒꯤ ꯂꯤꯟ ꯃꯥꯟꯕ ꯁꯦꯕꯣꯠ ꯃꯔꯥꯡ ꯃꯔꯥꯡ ꯈꯤꯇꯪ ꯂꯥꯡꯕ ꯑꯃꯥ ꯂꯩꯕꯅꯦꯕ ꯑꯗꯣ ꯉꯥꯔꯥꯡ ꯌꯥꯝ ꯉꯥꯔꯥꯡ ꯊꯣꯡꯉꯦ ꯌꯥꯝ ꯍꯥꯎꯋꯦ ꯊꯥꯎ ꯈꯤꯇꯪ ꯊꯥꯛꯑꯥꯒꯀꯣ ꯃꯪꯒꯟꯒꯥ ꯇꯧꯔꯥꯒ ꯑꯗꯨꯝ ꯊꯣꯡꯕꯥ ꯉꯥ ꯍꯥꯞꯄꯁꯨ ꯍꯥꯞꯇ꯭ꯔꯁꯨ ꯌꯥꯝ ꯍꯥꯎꯕ ꯑꯗꯨꯃꯥꯏꯅ ꯑꯣꯏꯌꯦ ꯑꯗꯨ ꯁꯦꯕꯣꯠꯇꯣ ꯈꯣꯏ ꯅꯥꯎꯄꯥꯗꯣ ꯃꯅꯝ ꯈꯔꯥ ꯅꯝꯃꯦꯅ ꯆꯥꯗꯕ ꯍꯥꯏꯇꯥꯔꯦ ꯑꯗꯨꯗꯨꯒꯤ ꯁꯦꯕꯣꯠ ꯆꯥꯕ ꯊꯣꯡꯕ ꯅꯨꯡꯉꯥꯏꯇ꯭ꯔꯦ ꯆꯝꯆꯛ ꯑꯗꯨꯅ ꯊꯥꯎ ꯅꯨꯡ ꯆꯥꯕꯁꯨ ꯍꯣꯔꯦꯟ ꯅꯨꯡꯗꯥꯡꯁꯨ ꯑꯃꯨꯛ ꯊꯥꯎ ꯆꯥꯗꯣꯔꯥꯕ ꯃꯃꯥꯡꯒꯤ ꯏꯅꯥꯎꯄꯥꯗꯣ ꯑꯗꯨ ꯃꯥꯒꯤ ꯀꯩꯅꯣ ꯇꯥꯕ ꯃꯄꯣꯛ ꯅꯨꯃꯤꯠ ꯇꯥꯕ ꯑꯗꯨꯗꯨꯒꯤ ꯏꯟꯖꯥꯡ ꯊꯨꯡꯗꯣꯏꯅꯦꯌꯦ ꯑꯗꯨꯗꯣ ꯇꯧꯔꯥ ꯍꯥꯎ ꯆꯥꯗꯔꯣꯝꯅꯤꯅ ꯑꯗꯨꯝ ꯑꯥꯆꯝꯕ ꯆꯥꯔꯥꯁꯦꯅ ꯍꯋꯥꯏ ꯑꯁꯥꯡꯕꯤꯗꯣ ꯊꯨꯡꯖꯜꯂꯦ ꯑꯗꯨꯒ ꯉꯥꯔꯧꯕꯨꯗꯤ ꯈꯪꯗ꯭ꯔꯤ ꯉꯥꯔꯧꯁꯦ ꯄꯥꯐꯣꯔ ꯎꯇꯣꯡꯁꯨ ꯂꯩ ꯑꯇꯩ ꯉꯥꯗꯣ ꯈ꯭ꯔ ꯑꯌꯥꯏꯕ ꯀꯩꯀꯩ ꯂꯩꯕꯗꯣ ꯑꯗꯨ ꯁꯨꯝ ꯆꯥꯕ ꯌꯥꯏꯕꯀꯣ ꯑꯗꯣ ꯈꯪꯗ꯭ꯔꯦ ꯑꯗꯨ ꯅꯣꯏꯗꯤ ꯀꯩ ꯏꯟꯖꯥꯡ ꯊꯣꯡꯒ꯭ꯔꯥꯒꯦ ꯀꯩꯅꯣ ꯅꯪꯗꯤ ꯕ꯭ꯔꯦꯛꯐꯥꯁ ꯆꯥꯕꯁꯦ ꯃꯌꯥꯝ ꯃꯌꯥꯝ ꯆꯥꯏꯌꯦ ꯍꯥꯏꯗꯤ ꯑꯩ ꯕ꯭ꯔꯦꯛꯐꯥꯁ ꯁꯦ ꯆꯥꯖꯤꯟꯕꯁꯦ ꯍꯥꯏꯗꯤ ꯀꯩꯁꯨ ꯌꯥꯝ ꯉꯝꯗꯦꯕꯀꯣ ꯍꯥꯏꯗꯤ ꯆꯥꯛꯁꯨ ꯃꯨꯛ ꯄꯨꯡ ꯃꯥꯄꯟꯗ ꯑꯃꯨꯛ ꯆꯥꯗꯧꯕꯥ ꯑꯣꯏꯕꯅꯤꯅ ꯅꯪꯒꯤꯗꯣ ꯆꯥꯛ ꯆꯥꯕꯒ ꯍꯥꯏꯗꯤ ꯕ꯭ꯔꯦꯛꯐꯥꯁ ꯆꯥꯕꯗꯣ ꯌꯥꯝ ꯃꯇꯝꯗꯣ ꯐꯔꯛ ꯇꯥꯥꯟꯅꯗ꯭ꯔꯣ ꯀꯃꯥꯏ ꯇꯧꯒꯦ
ꯍꯣꯏ ꯑꯗꯨꯅꯦ ꯑꯥ ꯑꯈꯣꯏꯒꯤꯗꯤ ꯕ꯭ꯔꯦꯛꯐꯥꯁꯁꯦ ꯑꯗꯨꯝ ꯈꯪꯗꯦ ꯑꯈꯣꯏꯅ ꯍꯦꯛ ꯈꯪꯉꯛꯇꯥꯒꯤ ꯅꯣꯡꯃꯥꯒꯤ ꯋꯥꯠꯄ ꯌꯥꯗꯕ ꯑꯥ ꯑꯈꯣꯏꯅ ꯅꯣꯡꯃꯥꯒꯤ ꯆꯥꯛ ꯋꯥꯠꯄ ꯌꯥꯗꯒꯩ ꯆꯥꯕ ꯑꯗꯨꯃꯥꯏꯅ ꯑꯗꯨꯝ ꯕ꯭ꯔꯦꯛꯐꯥꯁꯁꯤꯁꯨ ꯑꯥ ꯑꯗꯨꯝ ꯆꯠꯅꯔꯦ ꯍꯥꯏꯇꯥꯔꯦ ꯌꯥꯎꯍꯧꯕꯒꯥ ꯑꯗꯨꯝ ꯕ꯭ꯔꯦꯛꯐꯥꯁꯁꯦ ꯍꯦꯛꯇꯥ ꯑꯗꯨꯝ ꯁꯣꯏꯗꯦ ꯀꯩꯁꯨ ꯑꯗꯨꯝ ꯌꯥꯝ ꯀꯟꯅ ꯆꯥꯁꯤꯜꯂꯨꯕ ꯆꯥꯁꯤꯜꯂꯨꯕꯒꯤ ꯅꯠꯇ꯭ꯔꯒꯥꯁꯨ ꯑꯗꯨꯝ ꯆꯥ ꯒ꯭ꯂꯥꯁ ꯑꯃꯥꯒ ꯑꯗꯨꯝ ꯑꯆꯥꯄꯣꯠ ꯈꯔꯒꯥ ꯑꯗꯨ ꯑꯗꯨꯝ ꯆꯥꯕꯁꯦ ꯑꯗꯨꯝ ꯇꯧꯋꯦꯕꯀꯣ ꯑꯗꯥ ꯉꯁꯤꯗꯨꯅ ꯁꯨꯃꯥꯏꯅ ꯇꯧꯕꯅꯤꯗ ꯑꯥꯈꯣꯏ ꯑꯥ ꯍꯥꯏꯗꯤ ꯗꯣꯅꯠꯇꯨꯒ ꯔꯥꯅꯤ ꯀꯦꯛ ꯑꯅꯤꯈꯛꯇꯪ ꯍꯥꯟꯕꯤꯅꯦꯕꯀꯣ ꯗꯣꯅꯠꯇꯨꯕꯨꯗꯤ ꯑꯃꯥꯈꯛꯇꯪ ꯍꯥꯜꯂꯦ ꯑꯗꯨꯃꯥꯏꯅ ꯂꯩꯔꯝꯕ ꯂꯩꯔꯝꯕꯖꯤꯗ ꯑꯩꯁꯦ ꯗꯣꯅꯠꯇꯨ ꯍꯥꯟꯅ ꯆꯥꯔꯕ ꯑꯗꯣ ꯑꯃꯥꯈꯛꯇꯪ ꯆꯥꯒꯤꯕꯒꯤꯁꯨ ꯏꯁꯥꯖꯦ ꯈꯤꯇꯪ ꯑꯃꯨꯛ ꯌꯥꯡꯕꯗꯧꯅꯁꯨ ꯇꯧꯕ ꯑꯗꯨꯒꯤ ꯔꯥꯅꯤ ꯀꯦꯛꯁꯦ ꯈꯣꯛꯇꯣꯛꯑꯥ ꯆꯥꯀꯥꯟꯗ ꯔꯥꯅꯤ ꯀꯦꯛꯁꯤꯅ ꯍꯦꯟꯅ ꯍꯥꯎ ꯂꯩꯔꯝꯕ ꯍꯥꯏꯇꯥꯔꯦꯀꯣ ꯗꯣ ꯀꯩꯅꯣ ꯆꯥꯛꯍꯥꯎꯅ ꯁꯦꯝꯕꯅꯦꯕ ꯌꯥꯝ ꯆꯥꯎꯕ ꯅꯠꯇꯦꯕ ꯈꯔꯥ ꯑꯗꯨꯝ ꯄꯤꯛꯑꯦꯕ ꯑꯩꯈꯣꯏ ꯊꯥꯏꯅ ꯑꯉꯥꯡ ꯑꯣꯏꯔꯤꯉꯩꯗ ꯑꯩꯈꯣꯏꯅ ꯆꯥꯔ ꯆꯥꯔꯛꯄꯥ ꯌꯦꯂꯣ ꯃꯆꯨ ꯑꯣꯏꯕ ꯔꯥꯅꯤ ꯀꯦꯛꯇꯣ ꯑꯗꯨꯒꯤ ꯇꯥꯏꯞꯇ ꯇꯤ ꯆꯞ ꯃꯥꯟꯅꯕ ꯑꯗꯨ ꯈꯤꯇꯪ ꯄꯤꯛꯊꯩꯑꯦꯕꯀꯣ ꯁꯥꯏꯖꯇꯣ ꯃꯥꯅ ꯑꯗꯣ ꯑꯗꯨꯃꯥꯏꯅ ꯑꯃꯥꯈꯛꯇꯪ ꯆꯥꯕꯁꯤꯗꯁꯨ ꯑꯃꯨꯛ ꯌꯥꯝ ꯍꯥꯎꯔꯝꯃꯥꯕ ꯑꯗꯥꯒꯤ ꯑꯩꯁꯦ ꯑꯁ ꯑꯥ ꯆꯥꯥꯁꯜꯂꯥꯒꯦꯗꯥꯅ ꯑꯗꯨꯝ ꯆꯥꯥꯁꯟꯈ꯭ꯔꯥꯕ ꯍꯥꯏꯇꯥꯔꯦ ꯑꯅꯤꯗꯣ ꯑꯗꯨꯃꯥꯏꯅ ꯆꯥꯕꯅꯦ ꯑꯗꯣ ꯍꯣꯏ ꯆꯥꯛ ꯆꯥꯕꯒꯤ ꯇꯥꯏꯃꯤꯡꯒꯕꯨꯗꯤ ꯍꯧꯖꯤꯛꯀꯤ ꯑꯣꯏꯅꯕꯨꯗꯤ ꯈꯤꯇꯪ ꯑꯥ ꯆꯥꯛꯇꯤ ꯂꯥꯝꯗ꯭ꯔꯤꯉꯩꯗ ꯑꯗꯨꯝ ꯆꯥꯕꯤꯗꯣ ꯑꯗꯨꯃꯥꯏꯅ ꯇꯧꯔꯦꯕꯀꯣ ꯑꯗꯨꯅ ꯑꯩꯁꯦ ꯑꯌꯨꯛꯀꯤ ꯑꯣꯏꯅꯗꯤ ꯆꯥꯛꯁꯦ ꯌꯥꯝ ꯆꯥꯁꯤꯜꯗꯦꯕꯀꯣ ꯍꯥꯏꯕꯗꯤ ꯍꯣꯔꯦꯟ ꯆꯥꯛꯁꯤꯅ ꯑꯗꯨꯝ ꯃꯥꯄꯟ ꯈꯤꯇꯪ ꯍꯦꯟꯕ ꯁ꯭ꯋꯥꯏ ꯆꯥꯗꯣꯏꯅꯦꯕꯀꯣ ꯕ꯭ꯔꯦꯛꯐꯥꯁꯅ ꯇꯔꯦꯠ ꯁ꯭ꯋꯥꯏ ꯆꯥꯈ꯭ꯔꯦ ꯄꯨꯡ ꯑꯅꯤꯃꯨꯛꯀꯤ ꯒꯦꯞ ꯇꯪꯅꯤꯅꯥꯀꯣ ꯌꯥꯝ ꯀꯟꯅꯥ ꯂꯥꯝꯕꯗꯤ ꯑꯣꯏꯗꯦꯕꯀꯣ ꯆꯥꯛꯇꯨꯗꯤ ꯑꯗꯨꯒ ꯑꯗꯨꯝ ꯑꯗꯨꯏꯁꯨ ꯍꯣꯔꯦꯟ ꯊꯦꯡꯅ ꯂꯩꯕꯗꯥ ꯂꯥꯝꯃꯛꯀꯅꯤ ꯍꯥꯏꯕꯒꯤ ꯈꯤꯇꯪꯗꯪ ꯆꯥꯏꯌꯦꯕ ꯑꯌꯨꯛꯀꯤ ꯆꯥꯛꯁꯤꯗꯤ ꯑꯗꯨꯒꯥ ꯑꯥꯗꯥ ꯑꯗꯨꯝ ꯅꯨꯡꯊꯤꯟꯜ ꯐꯥꯔꯛꯇ ꯆꯥꯔꯥ ꯋꯥꯟꯕꯣꯏ ꯀꯩꯕꯣꯏ ꯑꯗꯨꯃꯥꯏꯅ ꯑꯗꯨꯗꯥ ꯑꯃꯨꯛ ꯆꯥꯕ ꯑꯗꯨꯃꯥꯏꯅ ꯇꯧꯋꯦ ꯑꯥꯈꯣꯏꯒꯤ ꯑꯗꯨꯝ ꯍꯥꯟꯅꯗꯒꯤ ꯇꯧꯔꯛꯄꯅꯤꯅ ꯑꯗꯨꯝ ꯍꯩꯕꯨꯗꯤ ꯍꯩꯅꯩꯕꯀꯣ ꯌꯥꯝ ꯆꯥꯁꯤꯟꯗ꯭ꯔꯥꯒꯁꯨ ꯑꯗꯨꯃꯥꯏꯅ ꯇꯧꯋꯤ ꯑꯗꯨ ꯍꯥꯏꯔꯥꯒ ꯅꯣꯏꯅ ꯅꯅꯥꯎꯄꯥ ꯀꯩꯅꯣ ꯇꯧꯋꯦꯅ ꯍꯥꯒꯠꯆꯕꯒꯤ ꯑꯩꯈꯣꯏꯒꯤ ꯃꯃꯤꯠ ꯃꯅꯥ ꯄꯣꯝꯕꯥꯗꯣ ꯉꯔꯥꯡ ꯐꯣꯇꯣ ꯑꯃꯥ ꯎꯏꯌꯦ ꯑꯗꯨ ꯑꯁ ꯌꯥꯝ ꯁꯥꯊꯤꯅ ꯄꯣꯝꯃꯦ ꯃꯥ ꯑꯗꯨꯃꯥꯏꯅ ꯄꯣꯝꯕꯗꯨꯗꯤ ꯑꯗꯣ ꯐꯈ꯭ꯔꯥꯕꯣ ꯍꯧꯖꯤꯛꯇꯤ ꯈꯔꯥ ꯀꯃꯥꯏꯅ ꯇꯧꯈ꯭ꯔꯒꯦ
ꯑꯧ ꯑꯗꯨꯅꯦ ꯑꯗꯨꯝ ꯆꯥꯕꯗ ꯅꯪꯅ ꯑꯗꯨꯝ ꯑꯗꯨꯒꯤ ꯁꯨꯝ ꯆꯥꯔꯛꯈꯤꯕꯒꯤ ꯍꯩꯅꯈꯤꯕꯒꯤꯅꯦꯕꯀꯣ ꯍꯥꯏꯗꯤ ꯃꯥꯥꯏ ꯃꯥꯏ ꯆꯥꯕ ꯃꯇꯝꯗꯨ ꯌꯧꯔꯛꯄ ꯀꯥꯟꯗ ꯑꯩꯈꯣꯏꯒꯤꯁꯨ ꯍꯛꯆꯥꯡꯗꯁꯨ ꯃꯥꯒꯤ ꯇꯨꯝꯅꯕ ꯀꯩꯗꯧꯅꯕ ꯊꯥꯗꯣꯛꯄꯗꯣ ꯑꯗꯨꯝ ꯊꯥꯗꯣꯛꯑꯒ ꯑꯗꯨꯝ ꯍꯥꯏꯗꯤ ꯇꯨꯝꯍꯜꯂꯤꯕꯅꯤꯅ ꯄꯣꯠꯅꯤꯅꯀꯣ ꯑꯗꯨꯝ ꯅꯨꯡꯇꯤꯒꯤ ꯆꯥꯒꯤ ꯃꯇꯝꯗ ꯑꯗꯨꯝ ꯂꯥꯡꯉꯛꯄꯁꯨ ꯑꯩꯈꯣꯏꯁꯨ ꯉꯥꯏꯔꯦ ꯑꯥꯗ ꯂꯩꯕ ꯀꯥꯟꯗꯗꯤ ꯍꯣꯏ ꯑꯗꯨꯝ ꯆꯥꯛꯁꯦ ꯑꯌꯨꯛ ꯑꯌꯨꯛ ꯆꯥꯛꯛꯇ ꯆꯥꯕꯗꯨ ꯊꯦꯡꯕꯅꯤꯅ ꯄꯨꯡ ꯇꯔꯥꯃꯥꯊꯣꯏ ꯕꯥꯔꯣ ꯍꯥꯏꯗꯤ ꯑꯩꯒꯤ ꯀꯣꯂꯦꯖ ꯍꯜꯂꯛꯑꯒ ꯆꯥꯕ ꯑꯣꯏꯕꯅꯤꯅ ꯆꯥꯛꯇꯣ ꯊꯦꯡꯕꯅꯤꯅ ꯑꯌꯨꯛ ꯉꯟꯇꯥꯒꯨꯝꯕ ꯕ꯭ꯔꯦꯛꯐꯥꯁꯀꯨꯝꯕ ꯑꯗꯨꯃꯥꯏꯅ ꯆꯥꯏꯔꯦ ꯆꯠꯂꯦꯕ ꯑꯗꯣ ꯌꯨꯝꯗ ꯂꯥꯛꯀꯥꯟꯗꯅ ꯑꯃꯨꯛ ꯄꯨꯔꯥ ꯇꯩꯌꯣꯟꯅꯕꯤꯅꯦꯕ ꯇꯧꯔꯤꯁꯦ ꯍꯥꯏꯗꯤ ꯆꯥꯛꯇꯣ ꯍꯥꯟꯅ ꯆꯥꯈ꯭ꯔꯝꯅꯤꯅꯀꯣ ꯃꯥꯏ ꯃꯇꯝꯗꯣ ꯍꯥꯏꯗꯤ ꯑꯗꯨꯝ ꯃꯇꯝ ꯈꯔ ꯂꯩꯕ ꯑꯗꯨꯝ ꯍꯥꯏꯅꯔꯛꯄꯀꯣ ꯑꯗꯣ ꯑꯍꯥꯟꯕꯒꯤꯗꯤ ꯑꯗꯨꯝ ꯅꯨꯃꯤꯠ ꯍꯞꯇꯥ ꯑꯃ ꯀꯩꯝ ꯁꯨꯝ ꯆꯪꯕꯅꯦꯕ ꯍꯥꯏ ꯊꯈꯥꯏ ꯑꯃ ꯀꯩ ꯑꯃ ꯁꯨꯝ ꯍꯥꯏꯗꯤ ꯍꯩꯅꯍꯟꯕꯗꯣ ꯑꯗꯨꯃꯥꯏꯅ ꯇꯧꯕꯗꯣ ꯁꯤꯗꯗꯤ ꯌꯝ ꯊꯕꯛ ꯏꯪꯈꯥꯡ ꯑꯗꯨꯝ ꯆꯠꯅꯕꯅꯤꯅ ꯆꯥꯛꯇꯣ ꯉꯥꯟꯇꯥ ꯉꯥꯟꯇꯥ ꯊꯣꯡꯉ ꯆꯥꯕ ꯋꯥꯅꯦ ꯑꯩꯅ ꯑꯥ ꯍꯣꯁꯇꯦꯜꯗ ꯀꯩꯗ ꯂꯩꯕ ꯀꯥꯟꯗꯗꯤ ꯑꯗꯨꯝ ꯕ꯭ꯔꯦꯛꯐꯥꯁꯁꯦ ꯑꯗꯨꯝ ꯄꯨꯡ ꯇꯔꯦꯠ ꯅꯤꯄꯥꯥꯟ ꯁ꯭ꯋꯥꯏꯗ ꯆꯥꯔꯅꯤꯀꯣ ꯑꯗꯨꯒ ꯆꯥꯛꯅ ꯑꯃꯨꯛ ꯍꯜꯂꯛꯑꯒ ꯄꯨꯡ ꯑꯃ ꯑꯅꯤ ꯁ꯭ꯋꯥꯗ ꯑꯗꯨꯑꯣꯏꯁꯨ ꯀꯩꯁꯨ ꯌꯥꯝ ꯂꯥꯝꯕ ꯋꯥꯕ ꯈꯣꯠꯄ ꯇꯧꯗꯦꯕꯀꯣ ꯑꯗꯣ ꯑꯗꯨꯝ ꯅꯨꯡꯉꯥꯏꯕꯗꯣ ꯑꯗꯨꯃꯥꯏꯅ ꯑꯣꯏꯌꯦ ꯍꯣꯏ ꯑꯩꯈꯣꯏꯅ ꯄꯥꯏ ꯃꯥꯏ ꯃꯃꯤꯠꯇꯣ ꯃꯥꯏꯗꯤꯅꯦ ꯍꯥꯒꯠꯆꯕꯁꯦ ꯌꯥꯝ ꯁꯥꯊꯤ ꯁꯥꯊꯤꯅ ꯍꯥꯒꯠꯆꯩꯑꯕ ꯅꯍꯥꯃꯨꯛꯁꯨ ꯀꯩꯅꯣ ꯇꯧꯔꯒ ꯍꯥꯏꯗꯤ ꯑꯩꯈꯣꯏ ꯅꯤꯅꯦ ꯑꯃ ꯂꯨꯍꯣꯡꯕꯒꯤ ꯃꯥꯒꯤꯗꯁꯨ ꯁꯨꯝ ꯐꯛ ꯀꯩꯀꯩ ꯄꯥꯏꯔꯨꯕꯗ ꯍꯤꯒꯠꯆꯈꯤꯕꯗꯒꯤ ꯑꯗꯨꯝ ꯅꯨꯃꯤꯠ ꯍꯨꯝꯅꯤ ꯃꯔꯤꯅ ꯇꯪꯉꯒ ꯂꯩꯔꯒ ꯍꯥꯏꯗꯤ ꯀꯩꯅꯣ ꯂꯥꯏꯍꯧꯕꯩ ꯇꯥꯔꯞ ꯇꯧꯔꯒ ꯇꯧꯕꯗꯣ ꯑꯗꯨꯃꯥꯏꯅ ꯇꯧꯋꯦꯕ ꯅꯍꯥꯟꯒꯤꯁꯨ ꯀꯩꯁꯨ ꯅꯠꯇꯦꯕꯀꯣ ꯑꯩꯈꯣꯏꯗꯣ ꯆꯔꯥ ꯋꯥꯟꯁꯦꯅ ꯁꯨꯃꯥꯏꯅ ꯁꯨꯝ ꯍꯥꯏꯅꯔꯒ ꯂꯩꯕ ꯑꯗꯨꯗ ꯃꯥꯁꯦ ꯑꯩꯅ ꯀꯩꯀꯩ ꯄꯣꯠ ꯆꯩ ꯄꯨꯔꯥ ꯂꯩꯍꯜꯂꯨꯔꯦꯕ ꯍꯜꯂꯀꯥꯟꯗ ꯃꯥꯗꯣ ꯑꯣꯕꯦ ꯕꯦ ꯆꯠꯂꯕꯒꯤ ꯍꯨꯃꯥꯡ ꯈꯔ ꯁꯧꯕꯖꯠꯅꯤ ꯑꯗꯨ ꯇꯥ ꯑꯩꯈꫭꯏ ꯃꯥꯝꯆꯥ ꯍꯣꯏ ꯐꯗꯤꯁꯦ ꯑꯁꯤꯁꯦ ꯑꯩꯈꯣꯏ ꯑꯗꯨꯝ ꯀꯩ ꯀꯩ ꯍꯥꯏ ꯊꯝꯐꯝꯗꯣ ꯊꯝꯕꯗꯨꯗ ꯑꯗꯨꯝ ꯇꯤꯜꯂꯥꯏꯒꯨꯝꯕꯤ ꯆꯠꯈ꯭ꯔꯕꯖꯥꯠꯅꯤ ꯈꯪꯍꯧꯗ꯭ꯔꯕ ꯖꯥꯠꯅꯤ ꯑꯗꯨꯅ ꯌꯥꯎꯗꯤ ꯌꯥꯎꯗ꯭ꯔꯦꯕꯀꯣ ꯇꯤꯜꯂꯥꯏꯒꯨꯝꯕꯤ ꯆꯠꯈꯤꯕꯩꯗꯤ ꯑꯣꯏꯗꯣꯏꯅꯦꯕ ꯑꯗꯨꯒ ꯇꯩꯊꯣꯛꯎꯕ ꯃꯥꯏ ꯍꯨꯃꯥꯟ ꯁꯥꯎꯋꯦꯅ ꯑꯗꯨꯒ ꯑꯦ ꯑꯩ ꯃꯥꯏꯁꯦ ꯀꯩꯅꯣꯝ ꯇꯧꯔꯦꯗ ꯁꯥꯒꯠꯂꯥꯛ ꯑꯦꯗ ꯍꯥꯏꯔꯒ ꯑꯗꯨ ꯑꯣꯏꯇꯥꯥꯔꯒꯗꯤ ꯀꯩꯅꯣ ꯇꯩꯁꯦ ꯂꯧꯈꯠꯂꯣꯅ ꯇꯤꯜꯂꯥꯏꯒꯨꯝꯕꯤ ꯑꯣꯏꯗꯣꯏꯅꯦ ꯇꯧꯔꯒ ꯃꯥꯥꯏ ꯃꯁꯥꯅ ꯈꯪꯖꯩꯑꯕꯀꯣ ꯌꯥꯝ ꯍꯥꯏꯗꯤ ꯕꯥꯡ ꯕꯥꯡ ꯁꯔꯀꯥꯟ ꯂꯨꯝꯕ ꯍꯧꯔꯛꯑꯖꯥꯠꯅꯤ ꯑꯗꯩ ꯃꯥꯁꯦ ꯑꯩꯈꯣꯏꯒꯤ ꯁꯣꯗꯥ ꯕꯦꯒꯞ ꯑꯩꯈꯣꯏ ꯎꯠꯇꯤ ꯊꯣꯡꯕꯗ ꯀꯩꯗ ꯍꯥꯞꯅꯕ ꯁꯣꯗꯥ ꯕꯦꯒꯀꯞꯇꯣ ꯑꯗꯨ ꯇꯧꯔꯒ ꯇꯩꯁꯤꯜꯂꯒ ꯑꯗꯨꯃꯥꯏ ꯂꯩꯔꯦ ꯐꯒꯗ꯭ꯔꯥ ꯌꯦꯡꯉꯦ ꯐꯒꯗ꯭ꯔꯥ ꯌꯦꯡꯉꯦ ꯁꯨꯡꯐꯥ ꯐꯔꯛꯇꯦ ꯃꯥꯁꯁꯨ ꯑꯗꯨꯝ ꯄꯨꯡ ꯀꯔꯁꯨꯝ ꯄꯨꯡ ꯀꯥꯞꯃꯟ ꯍꫭꯏꯁꯦ ꯄꯨꯔꯥ ꯐꯤ ꯐꯤꯕꯝ ꯑꯃ ꯀꯥꯏꯔꯕꯅꯤ ꯍꯥꯏꯕꯗꯤ ꯑꯩꯈꯣꯏꯒꯤ ꯀꯩ ꯍꯥꯏꯅꯤ ꯈꯣꯏꯅꯒ ꯆꯖꯤꯛꯈ꯭ꯔꯥꯒ ꯌꯥꯝ ꯁꯥꯊꯤꯅ ꯄꯣꯝꯕꯗꯣ ꯑꯗꯨꯃꯥꯏ ꯇꯧꯔ ꯄꯣꯝꯃꯦꯕ ꯃꯥꯁꯨ ꯃꯥ ꯅꯨꯃꯤꯗꯥꯡ ꯋꯥꯏꯔꯝꯀꫭ ꯐꯗꯨꯔꯥꯒ ꯑꯗꯨꯝ ꯇꯨꯝꯃꯒ ꯂꯩꯔ ꯌꯦꯡꯕ ꯖꯥꯠꯅꯦ ꯃꯤꯠ ꯀꯥꯞ ꯊꯣꯛꯂꯛꯄꯗ ꯍꯦꯟꯅ ꯁꯥꯊꯤ ꯊꯤ ꯂꯩꯔꯝꯕꯅꯦ ꯎ ꯄꯣꯝꯃꯒ ꯄꯨꯔꯥ ꯃꯃꯤꯡꯐꯥꯎ ꯐꯥꯎꯕ ꯄꯥꯡ ꯉꯝꯗꯕꯤꯗꯣ ꯗꯨꯃꯥꯏ ꯇꯧ ꯂꯩꯔꯝꯃꯦ ꯑꯗꯥꯒꯤꯗꯤ ꯁꯤꯗ ꯌꯥꯔꯣꯏꯅ ꯍꯥꯏꯔꯒ ꯑꯩꯅ ꯑꯦꯂꯔꯖꯤꯒꯤ ꯒꯨꯂꯤ ꯑꯃ ꯁꯨꯝ ꯐꯥꯔꯃꯥꯁꯤ ꯀꯩꯀꯩꯗꯒꯤ ꯑꯃ ꯍꯪꯉꯨꯕꯅꯦꯕꯀꯣ ꯑꯗꯨꯒ ꯑꯗꯨꯝ ꯂꯩꯔꯒ ꯆꯥꯔꯕ ꯑꯗꯣ ꯑꯗꯨ ꯆꯥꯔꯁꯨ ꯍꯟꯊꯗ꯭ꯔꯤꯅꯦ ꯑꯗꯨ ꯆꯥꯔ ꯍꯟꯊꯗꯕꯗꯩ ꯃꯥꯗꯣ ꯑꯩꯉꯣꯟꯗꯗ ꯁꯨꯝ ꯊꯥꯖꯗꯕꯗꯣ ꯑꯗꯨꯒ ꯑꯩꯈꯣꯏ ꯏꯅꯥꯎꯅꯨꯄꯥ ꯃꯃꯥꯡꯒꯤꯗꯨꯒ ꯇꯧꯔꯒ ꯕꯖꯥꯔ ꯊꫭꯛꯑꯒ ꯍꯪꯉꯨꯔꯦ ꯂꯤ ꯑꯇꯣꯞꯄ ꯆꯥꯔꯁꯨ ꯀꯩꯁꯨ ꯆꯥꯛ ꯀꯌꯥ ꯀꯥꯟꯅꯔꯣꯏ ꯑꯗꯨꯝ ꯁꯤꯅ ꯑꯗꯨꯝ ꯌꯥꯒꯅꯤ ꯍꯥꯏꯔꯄꯅꯦ ꯅꯪ ꯒꯨꯂꯤꯗꯣ ꯁꯨꯝ ꯃꯥ ꯄꯨꯔꯣ ꯌꯦꯡꯍꯜꯂꯨꯕꯅꯦꯕ ꯍꯟꯖꯤꯜꯂꯒ ꯍꯜꯂꯛꯑꯒ ꯃꯤꯅꯦ ꯌꯦꯡꯉꯦ ꯑꯗꯨꯒ ꯅꯨꯃꯤꯠ ꯅꯤꯅꯤꯗꫭ ꯄꯣꯝꯃ ꯂꯩꯔꯦ ꯉꯔꯥꯡ ꯅꯨꯃꯤꯗꯥꯡ ꯈꯠꯇꯅꯤ ꯈꯔꯥ ꯈꯔꯥ ꯍꯟꯗꯕ ꯉꯔꯥꯡ ꯅꯨꯃꯤꯗꯥꯡ ꯐꯥꯎꯗꯤ ꯃꯃꯤꯠꯇꯣ ꯍꯥꯏꯗꯤ ꯃꯤꯠ ꯀꯩ ꯀꯩ ꯍꯥꯏꯒ꯭ꯔꯦ ꯃꯤꯠ ꯄꯥꯥꯟꯗ ꯈꯤꯇꯪ ꯄꯣꯝꯕꯅꯦꯕꯀꫭ ꯑꯗꯨ ꯉꯁꯤꯗꯤ ꯌꯥꯝ ꯅꯛꯅꯥ ꯐꯔꯝꯃꯦ ꯃꯥꯗꯤ ꯀꯨꯏꯅ ꯀꯨꯏꯅ ꯑꯗꯨꯃꯥꯏ ꯑꯗꯨꯝ ꯍꯣꯝꯕ ꯇꯧꯕꯗꯣ ꯇꯧꯋꯦꯕ
ꯍꯣꯏ ꯑꯗꯨꯅꯦ ꯑꯗꯨꯝ ꯃꯁꯥꯒꯤ ꯈꯤꯇꯪ ꯍꯥꯏꯕꯗꯤ ꯃꯤ ꯂꯩꯗꯅꯀꯣ ꯑꯥ ꯑꯩꯉꯣꯟꯗ ꯁꯤꯅ ꯍꯦꯟꯅ ꯈꯤꯇꯪ ꯆꯥꯟꯅꯗꯦ ꯍꯥꯏꯕ ꯃꯤꯁꯨ ꯑꯗꯨꯝ ꯂꯩꯕꯅꯦ ꯑꯗꯨꯒꯨꯝꯕ ꯑꯣꯏꯕꯒꯤꯁꯨ ꯑꯣꯏꯔꯝꯒꯅꯤ ꯍꯥꯏꯕꯗꯤ ꯑꯗꯨ ꯃꯤ ꯈꯔꯥ ꯑꯃꯗꯤ ꯑꯩ ꯑꯗꯨꯝ ꯎꯔꯦꯕꯀꯣ ꯑꯩꯈꯣꯏ ꯑꯗꯨꯝ ꯍꯥꯟꯅ ꯍꯣꯁꯇꯦꯜ ꯀꯩꯀꯥ ꯂꯩꯃꯤꯟꯅꯔꯛꯄ ꯃꯈꯩꯗꯨꯁꯨ ꯇꯤꯜꯂꯥꯏꯒꯨꯝꯕꯤ ꯄꯥꯏꯔꯁꯨ ꯑꯗꯒꯤ ꯇꯤꯜꯈꯥꯛ ꯄꯥꯏꯔꯁꯨ ꯎꯐꯛ ꯄꯥꯏꯔꯁꯨ ꯃꯁꯥꯗ ꯅꯥꯕ ꯍꯥꯒꯖꯕ ꯍꯩꯅꯗꯕ ꯍꯪꯒꫭꯏꯕ ꯀꯩꯝꯇ ꯐꯥꯎꯗꯦꯕ ꯑꯩꯒꯤ ꯑꯣꯏꯅꯗꯤ ꯃꯣꯏꯒꯤ ꯁꯤꯒꯨꯝꯕꯒꯤ ꯇꯤꯟꯒꯤ ꯀꯩꯅꯣꯁꯦ ꯌꯥꯝ ꯍꯩꯅꯗꯕꯥꯝ ꯗꯤ ꯑꯣꯏꯌꯦꯕꯀꯣ ꯇꯤꯜꯂꯥꯏꯒꯨꯝꯕꯤꯗꯤ ꯆꯨꯗꯤ ꯆꯨꯒꯠꯂꯦ ꯑꯗꯨꯒꯁꯨ ꯃꯥꯒꯤ ꯑꯗꯨꯃꯥꯏꯅꯃꯛ ꯌꯥꯝ ꯀꯥ ꯍꯦꯟꯅ ꯆꯨꯕꯗꯤ ꯑꯣꯏꯗꯦꯕ ꯑꯗꯨꯝ ꯈꯣꯠꯂꯒ ꯈꯣꯠꯂꯒ ꯈꯤꯇꯪ ꯇꯣꯡꯈꯠꯂꯛ ꯈꯣꯠꯂꯒꯗꯤ ꯂꯩꯔꯒꯁꯨꯀꯣ ꯃꯥ ꯑꯩꯅ ꯉꯁꯥꯏ ꯃꯥꯒꯤ ꯎꯕ ꯐꯣꯇꯣ ꯑꯗꯨꯃꯥꯏꯅꯃꯛꯇꯤ ꯁꯥꯊꯤꯗꯦꯕꯀꯣ ꯑꯗꯨꯒ ꯎꯝ ꯇꯤꯜꯈꯥꯛꯀꯨꯝꯕꯕꯨꯗꯤ ꯊꯣꯏꯅ ꯌꯥꯝ ꯀꯟꯅ ꯈꯟꯖꯤꯟꯗ꯭ꯔꯦ ꯍꯥꯏꯕꯗꯤ ꯃꯣꯏꯗꯤ ꯑꯩꯈꯣꯏꯗ ꯀ ꯀꯩꯝꯇ ꯍꯥꯝ ꯑꯣꯏꯕ ꯑꯣꯏꯗꯕꯒꯤꯀꯣ ꯑꯗꯨꯒ ꯎꯐꯛꯀꯨꯝꯕꯁꯤꯁꯨ ꯌꯥꯝ ꯍꯩꯅꯗꯦꯕ ꯑꯩ ꯑꯗꯨꯝ ꯍꯥꯟꯅꯗꯒꯤꯁꯨ ꯍꯥꯏꯇꯥꯔꯦꯀꯣ ꯑꯗꯨꯝ ꯀꯤꯖꯕꯗꯨ ꯑꯣꯏꯕꯗꯣ ꯎꯝ ꯍꯥꯏꯕꯗꯤ ꯀꯤꯕꯒꯤ ꯋꯥꯗ ꯅꯠꯇꯅ ꯑꯩꯈꯣꯏꯒꯤ ꯑꯩꯅ ꯌꯥꯝ ꯍꯩꯅꯗ꯭ꯔꯤꯁꯦ ꯃꯣꯏꯒꯤ ꯃꯕꯨꯛꯁꯦ ꯂꯣꯡꯊꯣꯛꯂꯀꯥꯟꯗ ꯃꯈꯣꯡ ꯎꯕꯗꯣ ꯃꯈꯣꯡ ꯎꯕꯁꯦ ꯏꯁꯥꯗ ꯈꯤꯇꯪ ꯍꯩꯅꯗꯕꯗꯨ ꯑꯣꯏꯌꯦꯕꯀꯣ ꯌꯥꯝ ꯈꯪꯗꯦ ꯑꯗꯨꯝ ꯀꯩꯅꯣꯝꯃ ꯏꯁꯥꯗ ꯍꯩꯅꯗꯕ ꯍꯥꯏꯕ ꯑꯃ ꯂꯩꯗꯅ ꯀꯤ ꯒꯤ ꯋꯥ ꯈꯛꯇ ꯅꯠꯇꯅ ꯑꯗꯨꯃꯥꯏꯅ ꯇꯧꯕꯗꯨ ꯑꯣꯏꯌꯦꯕ ꯑꯗꯨꯒ ꯑꯉꯥꯡ ꯆꯥꯕꯤ ꯍꯥꯏꯗꯤ ꯍꯧꯖꯤꯛꯇꯤ ꯂꯩꯕꯨ ꯂꯩꯇ꯭ꯔꯕ ꯈꯪꯗꯦ ꯎꯕꯨ ꯎꯗ꯭ꯔꯕ ꯃꯥꯜꯂꯦ ꯀꯥ ꯍꯦꯟꯅ ꯑꯩꯈꯣꯏ ꯊꯥꯏꯅ ꯑꯉꯥꯡ ꯑꯣꯏꯉꯩꯗꯤ ꯑꯉꯥꯡ ꯆꯥꯕꯤ ꯍꯥꯏꯅ ꯑꯃ ꯂꯩꯔꯦ ꯀꯧꯔꯛꯑꯦꯕꯀꯣ ꯏꯁꯪ ꯁꯪꯉꯒ ꯂꯩꯗꯣꯏꯅꯦꯕ ꯃꯥꯁꯦ ꯃꯃꯤꯠꯁꯤꯅ ꯏꯔꯪ ꯂꯪꯗꯣꯏꯅꯦꯕꯀꯣ ꯑꯗꯨꯒꯤꯗꯨꯁꯨ ꯌꯥꯝꯅ ꯍꯥꯏꯕꯗꯤ ꯁꯨꯝ ꯂꯛꯅꯕꯣꯏ ꯀꯩꯕꯣꯏ ꯑꯩꯈꯣꯏ ꯑꯉꯥꯡ ꯑꯣꯏꯔꯤꯉꯩꯗ ꯁꯨꯝ ꯑꯥ ꯇꯧꯔꯛꯑꯦꯕꯀꯣ ꯍꯥꯏꯕꯗꯤ ꯑꯁ ꯑꯉꯥꯡ ꯆꯥꯕꯤꯅ ꯑꯗꯨ ꯇꯧꯋꯤ ꯑꯗꯥ ꯇꯧꯏ ꯑꯗꯩ ꯎꯐꯛꯅ ꯅꯞꯈ꯭ꯔꯒ ꯂꯧꯊꯣꯛꯄ ꯌꯥꯗꯕꯒꯤ ꯎꯟꯁꯥ ꯆꯥꯊꯣꯛꯏ ꯈꯣꯠꯂꯤ ꯁꯨꯝ ꯍꯥꯏꯅꯒꯤꯕ ꯃꯌꯥꯝꯗꯨꯅꯁꯨ ꯁꯨꯝ ꯑꯣꯏꯒꯤꯕꯁꯨ ꯑꯣꯏꯔꯛꯄꯁꯨ ꯌꯥꯏꯑꯦꯕ ꯑꯩꯈꯣꯏꯅ ꯌꯥꯝ ꯀꯟ ꯀꯥ ꯍꯦꯟꯅ ꯍꯥꯏꯅꯗ꯭ꯔꯤꯁꯦ ꯍꯥꯏꯗꯤ ꯃꯣꯏꯗꯣ ꯂꯣꯏꯅꯃꯛ ꯃꯁꯥꯁꯦ ꯗꯟ ꯗꯟ ꯗꯟ ꯂꯥꯎꯔꯒ ꯃꯈꯣꯡ ꯃꯕꯨꯛ ꯑꯣꯟꯊꯣꯛꯂꯛꯄꯗ ꯃꯈꯣꯡꯒꯤ ꯑꯥ ꯀꯩꯅꯣꯗ ꯎꯕꯁꯦ ꯁꯤꯁꯤꯅꯦ ꯌꯥꯝ ꯍꯩꯅꯗꯕꯁꯦ ꯑꯗꯨꯝ ꯂꯩꯕꯅꯦ ꯁꯤꯁꯦ ꯑꯩꯈꯛꯇꯒꯤ ꯋꯥꯕꯨꯗꯤ ꯅꯠꯇꯦ ꯃꯤ ꯍꯥꯏꯕꯗꯤ ꯎꯝ ꯀꯤꯗ꯭ꯔꯃꯛꯁꯨ ꯉꯁꯥꯏꯒꯤ ꯎꯕꯗ ꯍꯩꯅꯗꯕ ꯃꯁꯥꯗ ꯇꯨꯖꯨꯡꯕ ꯐꯥꯎꯕ ꯑꯗꯨꯃꯥꯏꯅ ꯇꯧꯕ ꯃꯤ ꯑꯗꯨꯝ ꯂꯩꯌꯦꯕꯀꯣ ꯑꯗꯨꯃꯥꯏꯅ ꯇꯧꯕꯗꯨꯗ ꯃꯥꯒꯤꯗꯨꯅ ꯑꯃꯨꯛ ꯃꯁꯥꯗ ꯃꯥꯒꯤ ꯎꯟꯁꯥꯒ ꯀꯩꯀꯥ ꯆꯥꯅꯕ ꯈꯤꯇꯪ ꯋꯥꯠꯄ ꯑꯣꯏꯔꯝꯕꯁꯨ ꯌꯥꯏꯑꯦꯕꯀꯣ ꯑꯗꯨꯅ ꯑꯗꯨ ꯑꯩꯒꯤ ꯋꯥꯈꯜꯗꯗꯤ ꯑꯗꯨꯃꯥꯏꯅ ꯇꯧꯕ ꯍꯥꯏꯗꯣ ꯇꯧꯔꯒꯗꯤ ꯉꯁꯥꯏꯒꯤ ꯈꯪꯕ ꯅꯠꯇꯦꯗꯅꯀꯣ ꯍꯥꯏꯕꯗꯤ ꯐꯗꯤꯗꯨꯗ ꯆꯠꯄ ꯎꯔꯝꯃꯒꯕꯨꯗꯤ ꯇꯩꯊꯣꯛꯇꯕꯁꯨ ꯌꯥꯏ ꯑꯗꯨ ꯑꯣꯏꯔꯁꯨ ꯍꯥꯟꯅ ꯆꯠꯂꯝꯕ ꯄꯣꯠꯇꯨꯗ ꯑꯣꯏꯕꯅꯤꯅ ꯎꯍꯧꯗ꯭ꯔꯕꯅꯤꯅ ꯈꯪꯍꯧꯗ꯭ꯔꯃꯤꯅꯤꯅ ꯇꯩꯊꯣꯛꯎꯔꯒꯗꯤ ꯑꯗꯨꯃꯥꯏꯅ ꯂꯥꯛꯑꯦ ꯑꯗꯨ ꯑꯣꯏꯔꯒꯗꯤ ꯃꯥ ꯀꯩꯒꯨꯝꯕ ꯑꯦꯛꯖꯥꯝꯄꯜ ꯕꯨꯕ ꯉꯁꯤ ꯑꯦꯛꯖꯥꯝ ꯆꯠꯅꯤ ꯍꯥꯏꯁꯤꯗ ꯑꯗꯨꯃꯥꯏꯅ ꯊꯣꯛꯑꯦ ꯈꯜꯂꯣ ꯍꯧꯖꯤꯛ ꯃꯥ ꯑꯗꯨꯃꯥꯏꯅ ꯑꯦꯛꯖꯥꯝ ꯆꯠꯄꯁꯨ ꯀꯩꯁꯨ ꯅꯨꯡꯉꯥꯏꯔꯣꯏ ꯑꯗ ꯃꯁꯥꯁꯨ ꯑꯗꯒꯤ ꯑꯥ ꯃꯤꯅ ꯎꯕꯗꯁꯨ ꯍꯦꯛ ꯅꯨꯡꯉꯥꯏꯇꯦꯗꯅꯀꯣ ꯑꯗꯨꯅ ꯑꯩꯒꯤ ꯋꯥꯈꯜꯗꯗꯤ ꯑꯗꯨꯝ ꯍꯧꯖꯤꯛ ꯍꯥꯏꯕꯗꯤ ꯀꯩꯝꯇ ꯊꯣꯏꯅ ꯑꯗꯨꯃꯥꯏꯅ ꯃꯁꯥꯗꯣ ꯑꯥ ꯂꯦꯡꯕ ꯈꯣꯠꯄ ꯉꯝꯗꯕꯃꯛꯇꯤ ꯅꯠꯇꯕꯅꯤꯅ ꯑꯗꯨꯝ ꯆꯠꯊꯣꯛꯑꯒꯀꯣ ꯍꯥꯏꯔꯞ ꯗꯣꯛꯇꯔ ꯑꯃ ꯇꯥꯟꯅꯔꯒ ꯏꯁꯀꯤꯟꯒꯤꯒꯨꯝꯕ ꯒꯤ ꯑꯣꯏꯔꯒꯁꯨ ꯀꯣ ꯑꯗꯨꯃꯥꯏꯅ ꯌꯦꯡꯊꯣꯛꯑꯒ ꯀꯃꯥꯏ ꯀꯃꯥꯏꯅ ꯇꯧꯕꯅ ꯑꯥ ꯍꯥꯏꯕꯗꯤ ꯄꯨꯔꯥ ꯐꯍꯟꯕ ꯉꯝꯃꯣꯏ ꯍꯥꯏꯔꯒꯁꯨ ꯉꯁꯥꯏꯒꯤ ꯉꯥꯛꯊꯣꯛꯅꯕ ꯍꯥꯏ ꯇꯔꯦꯀꯣ ꯑꯗꯒꯤ ꯁꯣꯏꯗꯅ ꯑꯗꯨꯃꯥꯏꯅ ꯇꯧꯈꯤꯕ ꯌꯥꯎꯔꯒꯁꯨ ꯈꯤꯇꯪ ꯁꯥꯐꯅꯕ ꯃꯁꯥꯗ ꯍꯥꯏꯇꯥꯔꯦ ꯌꯥꯝ ꯊꯤꯅ ꯄꯣꯝ ꯂꯩꯔꯝꯃꯦꯕ ꯑꯩꯗꯤ ꯅꯪꯅ ꯋꯥꯔꯤꯗ ꯍꯥꯏꯕꯗꯨꯗꯤ ꯑꯗꯨꯝ ꯋꯥꯔꯤ ꯑꯩꯈꯣꯏ ꯑꯗꯨꯝ ꯅꯤꯡꯉꯦ ꯍꯥꯏꯕꯗꯤ ꯑꯗꯨꯃꯥꯏꯅꯃꯨꯛ ꯌꯥꯝ ꯁꯥꯊꯤꯅ ꯄꯣꯝꯃꯝꯅꯤ ꯍꯥꯏꯕꯗꯨꯗꯤ ꯊꯥꯖꯔꯨꯗꯕ ꯍꯥꯏꯇꯥꯔꯦ ꯃꯥꯒꯤꯗꯨꯗꯤ ꯑꯁꯦꯡꯕꯒꯤꯅꯦ ꯈꯣꯏꯅ ꯆꯤꯛꯄꯗꯧꯅ ꯃꯃꯤꯠꯀꯥꯗꯨ ꯏꯄꯣꯝ ꯄꯣꯝꯃꯒ ꯌꯥꯝ ꯐꯤꯕꯝꯗꯣ ꯁꯣꯛꯑꯒ ꯂꯩꯔꯝꯃꯦꯕꯀꯣ ꯑꯗꯨ ꯎꯕꯗꯒꯤꯅꯦ ꯑꯩꯅ ꯍꯦꯟꯅ ꯑꯃꯨꯛ ꯅꯤꯡꯖꯤꯡꯉꯛꯏꯖꯦ ꯃꯃꯥꯡꯗꯖꯨ ꯍꯥꯏꯕꯗ ꯗꯤ ꯍꯥꯏꯈ꯭ꯔꯕꯅꯦꯕꯀꯣ ꯑꯗꯨꯝ ꯌꯦꯡꯊꯣꯛꯑꯣ ꯈꯣꯠꯂꯣꯅ ꯑꯗꯨ ꯑꯣꯏꯒꯁꯨ ꯉꯔꯥꯡ ꯃꯥꯒꯤ ꯐꯣꯇꯣꯗꯨ ꯎꯕꯗꯗꯤ ꯍꯦꯟꯅ ꯌꯦꯡꯊꯣꯛꯍꯟꯅꯤꯡꯕ ꯑꯃꯗꯤ ꯐꯥꯎꯋꯦ ꯀꯩꯁꯨ ꯌꯥꯝꯅ ꯀꯩꯅꯣ ꯇꯧꯒꯗꯕꯗꯤ ꯃꯥꯟꯗꯦꯕꯀꯣ ꯑꯗꯣ ꯁꯤꯒꯨꯝꯕꯁꯦ ꯄꯥꯛꯅ ꯑꯥ ꯄꯨꯔꯥ ꯐꯍꯟꯕꯗꯤ ꯉꯝꯕꯗꯤ ꯈꯤꯇꯪꯗꯤ ꯋꯥꯠꯄꯒꯨꯝꯗꯤ ꯇꯧꯕꯅꯦ ꯑꯗꯨꯒꯁꯨ ꯍꯥꯏꯔꯞ ꯌꯦꯡꯊꯣꯛꯑꯒ ꯉꯁꯥꯏ ꯑꯩ ꯍꯥꯏꯔꯤꯖꯦ ꯈꯤꯇꯪ ꯆꯦꯛꯁꯤꯟ ꯊꯧꯔꯥꯡ ꯑꯣꯏꯅ ꯍꯥꯏꯇꯥꯔꯦ ꯀꯩꯒꯨꯝꯕ ꯇꯧꯔꯛꯑꯒꯁꯨ ꯀꯩꯗꯧꯔꯒ ꯈꯤꯇꯪ ꯐꯅꯤ ꯍꯥꯏꯕꯗꯨꯀꯣ ꯑꯗꯨꯃꯥꯏꯅ ꯍꯥꯏꯔꯞ ꯍꯪꯅꯕꯅꯁꯨ ꯐꯗꯧ ꯃꯥꯜꯂꯦ ꯑꯩꯈꯣꯏꯅ ꯑꯗꯨꯝ ꯍꯥꯏꯕꯗꯤ ꯍꯣꯏ ꯑꯍꯜ ꯂꯃꯟꯅ ꯍꯥꯏꯕꯒꯤꯕꯨꯗꯤ ꯑꯣꯏꯗꯣꯏꯅꯦ ꯁꯣꯗꯥꯕꯥꯏꯒꯞ ꯇꯩꯁꯤꯟꯕ ꯈꯣꯠꯆꯟꯕ ꯑꯗꯨ ꯑꯗꯥ ꯍꯥꯏꯁꯦ ꯑꯗꯨ ꯑꯣꯏꯔꯒꯁꯨ ꯑꯗꯨꯅ ꯍꯦꯟꯅ ꯑꯃꯨꯛ ꯆꯥꯎꯊꯣꯛꯍꯟꯕꯗ ꯃꯇꯦꯡ ꯑꯣꯏꯕ ꯑꯣꯏꯔꯝꯕꯁꯨ ꯀꯅꯥꯅ ꯈꯪꯉꯕꯅꯣ ꯅꯠꯇ꯭ꯔꯥ ꯁꯤꯒꯤ ꯂꯝꯕꯤꯁꯤꯗꯗꯤ ꯑꯩꯈꯣꯏꯅ ꯆꯠꯂꯨꯗ꯭ꯔꯕꯅꯤꯅ ꯈꯪꯕꯗꯣ ꯈꯤꯇꯪ ꯋꯥꯠꯂꯤꯗꯅꯀꯣ ꯑꯍꯜ ꯂꯃꯟꯅ ꯍꯥꯏꯕ ꯑꯗꯨ ꯑꯗꯥ ꯊꯥꯖꯩ ꯊꯥꯖꯗꯦ ꯍꯥꯏꯕꯩ ꯋꯥ ꯅꯠꯇꯕꯀꯣ ꯃꯣꯏꯁꯨ ꯐꯅꯕ ꯕꯨꯗꯤ ꯍꯥꯏꯔꯤꯅꯤ ꯑꯗꯨ ꯑꯣꯏꯒꯁꯨ ꯃꯤ ꯃꯤꯒꯤ ꯆꯥꯟꯅꯔꯝꯗꯕꯗꯒꯤ ꯃꯉꯣꯟꯗꯅ ꯍꯦꯟꯅ ꯆꯥꯎꯊꯣꯛꯅꯕ ꯑꯃ ꯑꯣꯏꯍꯜꯂꯝꯃꯁꯨꯀꯣ ꯑꯗꯨꯅ ꯍꯥꯏꯔꯞ ꯌꯦꯡꯊꯣꯛꯑꯒ ꯇꯦꯁ ꯇꯧ ꯈꯣꯠꯂꯨ ꯍꯥꯏꯔꯁꯨ ꯈꯔ ꯇꯧꯊꯣꯛꯑꯒ ꯑꯗꯨꯃꯥꯏꯅ ꯑꯥ ꯌꯦꯡꯕꯅꯗꯤ ꯑꯩꯒꯤꯗꯤ ꯃꯥꯒꯤ ꯇꯨꯡꯗꯁꯨ ꯑꯗꯨꯝ ꯐꯗꯧꯕ ꯃꯥꯜꯂꯦ ꯍꯥꯏꯕꯗꯤ ꯑꯥ ꯉꯁꯥꯏꯒꯤ ꯃꯥꯒꯤꯗꯣ ꯑꯗꯨꯝ ꯅꯣꯡ ꯅꯤꯅꯤꯁꯨ ꯂꯩ ꯍꯥꯏꯔꯒꯗꯤ ꯐꯔꯛ ꯑꯃ ꯏꯇꯥ ꯇꯥꯏꯗꯅꯀꯣ ꯊꯕꯛ ꯀꯩꯀꯥ ꯊꯣꯛꯂꯛ ꯄ ꯌꯥꯎꯔꯛꯑꯒꯗꯤ ꯑꯗꯨꯅ ꯑꯗꯨꯃꯥꯏꯅ ꯇꯧꯕ ꯌꯥꯕ꯭ꯔꯥ ꯍꯥꯏꯔꯞ ꯌꯦꯡꯉꯣ ꯅꯣꯏ ꯏꯃꯨꯡꯒꯁꯨ ꯇꯥꯟꯅꯔꯣ